ꯎꯝ ꯇꯥꯕꯔꯣ
ꯇꯥꯏ ꯇꯥꯏ
ꯑꯝ
ꯇꯨꯝꯅꯤꯡꯕꯒꯅ ꯇꯧꯔꯦ ꯑꯃꯨꯛꯀꯥ ꯋꯥꯕ ꯍꯧꯔꯦ ꯅꯨꯡꯊꯤꯟ ꯅꯨꯡꯊꯤꯜ ꯅꯨꯡꯁꯥ ꯁꯥꯕꯗ ꯄꯥꯡꯀꯣꯏ ꯀꯣꯏꯕꯅꯤꯅꯥ
ꯆꯥꯛꯂꯥꯝꯕ ꯍꯧꯔꯦ ꯑꯃꯨꯛꯀ ꯑꯩꯗꯤ ꯍꯧꯖꯤꯛꯇ
ꯆꯥꯛ ꯏꯟꯁꯥꯡ ꯂꯩꯇ꯭ꯔꯕꯣ
ꯎꯝ ꯑꯃꯃꯨ ꯈ ꯑꯩꯈꯣꯏꯒꯤ ꯄꯕ꯭ꯂꯤ ꯄꯕ꯭ꯂꯤꯛꯁꯤꯡ ꯈꯣꯡꯕ ꯍꯧꯔꯦ ꯑꯣꯗꯤꯑꯦꯟꯁ ꯑꯣꯗꯤꯑꯦꯟꯁ ꯑꯣꯗꯤꯑꯦꯟꯁ ꯁꯄꯣꯔꯠ ꯇꯧꯕ ꯍꯧꯔꯦ ꯑꯃꯨꯛꯀ
ꯑꯔꯅꯕ ꯑꯔꯅꯕ ꯒꯣꯁ꯭ꯋꯥꯃꯤ ꯍꯣꯏꯒꯤ ꯗꯤꯕꯦꯗꯇꯣ ꯍꯧꯔꯕꯣ
ꯎꯝ
ꯑꯗꯨꯒ ꯀꯩꯅꯣ ꯃꯦꯁꯤ ꯃꯦꯁꯤꯒ ꯔꯣꯅꯥꯜꯗꯣ ꯒꯥꯒꯤ ꯗꯤꯕꯦꯠ ꯆꯥꯎ
ꯍꯩ
ꯑ ꯅꯪꯗꯨ ꯔꯣꯅꯥꯜꯗꯣ ꯅꯠꯇ꯭ꯔꯣ
ꯑꯗ
ꯑꯩ ꯍꯣꯏꯅꯦ ꯔꯣꯅꯥꯜꯗꯣꯒ ꯃꯦꯁꯤꯒ ꯁꯥꯔꯥꯁꯤꯅꯦ
ꯉꯁꯤꯒꯤ ꯃꯦꯠꯁ ꯉꯝꯗ꯭ꯔꯗꯤ ꯑꯩ ꯏꯌꯥꯝꯕ ꯗꯥꯏꯔꯦꯛ ꯀꯣꯜ ꯇꯧꯗꯕꯤꯅꯦ
ꯃꯔꯤ ꯃꯈꯥꯏꯗ ꯅꯠꯇ꯭ꯔꯣ ꯃꯇꯝ ꯈꯔ ꯋꯥꯠꯂꯤꯌꯦꯗꯥ
ꯇꯔꯥ ꯑ ꯇꯔꯥ ꯃꯈꯥꯏꯒꯨꯝꯕ ꯑꯗꯨ ꯋꯥꯏꯗ ꯁꯥꯟꯅꯔꯗꯤ ꯐꯕꯀꯣ
ꯎꯝ
ꯑꯗꯨ ꯑꯌꯨꯛꯇ ꯈꯔ ꯀꯩꯅꯣ ꯇꯧꯃꯜꯂꯦ ꯃꯣꯏꯒꯤꯗꯣ
ꯑꯌꯨꯛꯀꯤ ꯁꯦꯚꯦꯟ ꯊꯥꯔꯇꯤ ꯍꯥꯏꯔꯁꯨ ꯑꯗꯨꯝ ꯌꯥꯏ ꯌꯥꯕꯗꯤ
ꯌꯥꯌꯦ ꯅꯌꯥꯝꯕꯁꯤꯗꯤ ꯕꯦꯂꯣꯟ ꯗꯣꯔ ꯗ ꯇꯥꯟꯕꯁꯨ ꯇꯥꯛ ꯇꯥꯟꯕꯁꯨ ꯉꯝꯃꯔꯣꯏꯅꯦ ꯍꯟꯗꯛꯀꯤ ꯄꯨꯟꯁꯤꯗꯗꯤ
ꯑ ꯄꯥꯏꯂꯩꯇ꯭ꯔꯦ
ꯕꯦꯂꯣꯟ ꯗꯣꯔ ꯇꯥꯝꯕ ꯉꯝꯃꯔꯣꯏ ꯒꯣꯜꯕꯨꯗꯤ ꯃꯥꯅ ꯑꯗꯨꯝ ꯃꯥꯅ ꯑꯗꯨꯝ ꯉꯝꯅ ꯇꯧꯇꯧꯃꯥꯜꯂꯦ
ꯑꯗꯨꯒ ꯁꯤꯖꯟ ꯑꯃꯗ ꯃꯥ ꯑꯩꯈꯣꯏ ꯀꯩꯅꯣꯃ ꯃꯦꯁꯤꯅ ꯅꯥꯏꯟꯇꯤ ꯋꯥꯟ ꯍꯥꯄꯠꯇꯗꯤ ꯐꯒꯤ ꯅꯠꯇꯦ
ꯎꯝ
ꯇ꯭ꯋꯦꯟꯇꯤ ꯇ꯭ꯋꯦꯟꯇꯤ ꯇꯨꯒꯤ ꯋꯥꯔꯜ ꯀꯞꯇꯨ ꯃꯥꯅ ꯉꯝꯕꯅꯤꯅ ꯑꯗꯨꯝ ꯅꯩꯔꯤꯗꯅ ꯃꯔꯤꯗ
ꯈꯪꯗ꯭ꯔꯦ ꯍꯟꯗꯛꯀꯤ ꯏꯌꯥꯝꯕꯁꯦ ꯉꯁꯤꯒꯤ ꯐꯥꯔꯁ ꯂꯂꯦꯚꯦꯟꯗꯤ ꯐꯖꯔꯤ ꯃꯣꯏꯒ
ꯎꯝ
ꯃꯥꯗꯤ ꯑꯗꯨꯝ ꯌꯥꯎꯕꯅꯤꯗ ꯃꯦꯅꯦꯖꯔ ꯃꯥ ꯀꯤ ꯂꯩ ꯃꯥꯜꯂꯦ
ꯈꯪꯗꯦꯅ ꯆꯗ ꯑꯗꯨ ꯃꯣꯏ ꯌꯥꯎꯕꯁꯤꯅꯦ ꯑꯃꯨꯛ ꯍꯩꯌꯦ ꯍꯥꯏꯕ ꯃꯥꯜ ꯂꯩꯕꯅꯤꯅ ꯃꯤꯁꯦ ꯃꯥꯕꯨ ꯌꯥꯝ ꯐꯒ ꯂꯩꯕ ꯑꯗꯨꯗ ꯃꯣꯏꯒꯤ ꯇꯤꯝꯃꯦꯠꯁꯤꯡꯗꯨ ꯄ꯭ꯂꯦꯗꯨ ꯑꯗꯨꯝ ꯁꯅꯥꯎ ꯅꯨꯡꯉꯥꯏꯔꯛꯄꯅꯦꯕ
ꯑꯗꯨꯗꯤ ꯑꯗꯨꯅꯤ ꯑꯗꯨꯕꯨ ꯃꯥꯒꯤ ꯐꯨꯠꯄ꯭ꯔꯤꯟ ꯃꯥ ꯌꯦꯡꯉꯦꯗꯅ
ꯍꯣꯏ ꯍꯣꯏ
ꯑꯗ ꯐꯨꯠꯕꯜ ꯌꯦꯡꯕꯨꯗꯨꯗꯤ ꯃꯄꯣꯟꯒꯤ ꯗꯤꯐꯦꯟꯗ ꯑꯣꯜꯂꯛꯦ ꯇꯥꯏꯗ
ꯌꯥꯗ꯭ꯔꯦꯗ ꯇꯞꯄ꯭ꯔꯦꯗ ꯋꯥꯈꯜꯅ ꯃꯈꯈꯟ ꯇꯥꯎꯊꯣꯔꯛꯄꯅ ꯇꯣꯉꯥꯟꯅ ꯇꯧꯊꯣꯔꯛꯏꯗ ꯍꯥꯏ
ꯈꯁꯀꯗ꯭ꯔ ꯍꯥꯏꯁꯤ ꯑꯗꯨꯝ ꯍꯥꯏꯁꯤꯤ ꯍꯥꯏꯕ ꯌꯥꯏꯗ ꯑꯣꯏꯔꯁꯨ ꯑꯗꯨꯝ ꯗꯣꯁꯤꯅꯤ ꯅ ꯂꯥꯁꯅꯤ ꯀꯩꯅꯣ
ꯐꯥꯒꯤ ꯐꯥꯒꯤꯗ ꯍꯟꯗꯛ ꯉꯝꯃꯗꯤ ꯑꯗꯨꯝ ꯃꯥꯟꯅꯔꯦ ꯗꯤꯕꯦꯠꯇꯣ ꯃꯔꯝꯗ
ꯑꯗ ꯃꯉ ꯂꯩꯁ ꯏꯀꯋꯦꯜꯗ ꯄ ꯄꯨꯊ ꯄꯔꯅꯤ ꯃꯥꯉꯥꯝꯃꯗꯤ ꯑ ꯃꯥꯉꯥꯃꯗꯤ ꯑꯩꯈꯣꯏ ꯑꯩꯈꯣꯏꯒꯤ ꯑꯗꯨꯅ ꯑꯗꯨꯝ ꯇꯥꯏꯇꯜꯗꯤ ꯂꯧꯔꯨꯅꯦꯃ ꯍꯥꯃꯦꯡꯗꯗꯤ
ꯑ ꯌꯥꯗꯕꯅꯤꯀꯣ ꯁꯥꯏ ꯍꯨꯏ ꯍꯨꯏꯗ ꯕ ꯊꯔꯤꯗ ꯀꯗꯣ
ꯍꯪꯗ꯭ꯔꯗꯤ ꯏꯁꯥꯏ ꯇꯅꯦ
ꯑꯣ ꯉꯥꯏꯈꯣꯅꯦ ꯀꯩꯅꯣꯃ ꯑ ꯀꯩꯅꯣꯃ ꯁꯦꯅꯥꯄꯇꯤ ꯀꯩꯅꯣꯃꯗ ꯕꯖꯥꯔꯗ ꯑꯩꯈꯣꯏꯒꯤ ꯀꯩꯅꯣꯃ ꯈꯨꯅꯃꯥ ꯂꯩꯅ
ꯑ ꯍꯥ
ꯑꯗꯨꯗ ꯅꯨꯄꯤ ꯐꯆꯥ ꯑꯃ ꯂꯩꯕꯅꯦ ꯅꯍꯥꯟ ꯅꯪ ꯂꯩꯕ ꯃꯇꯝꯗ ꯑ ꯃꯥ ꯂꯩꯇ꯭ꯔꯦꯗ ꯅꯪ ꯀꯩꯅꯣꯗ ꯂꯩꯔꯝꯕꯗꯣ ꯇꯤ ꯅꯥ ꯍꯥꯎꯕ
ꯈꯪꯗꯦꯅꯦ ꯇꯨꯗ
ꯋꯥꯏꯀꯦ ꯍꯣꯏꯅꯦ ꯋꯥꯏꯀꯦ ꯍꯣꯏ
ꯈꯪꯗ꯭ꯔꯦ ꯑꯗꯨꯗꯤ ꯀꯅꯥꯅꯣ ꯆꯞ ꯆꯥꯅ
ꯁꯛꯇꯤ ꯌꯥꯝ ꯐꯖꯕꯅꯦꯍꯦ ꯃꯤꯗꯤ ꯈꯔ ꯄꯤꯛꯒꯦꯗ ꯑꯣꯏꯁꯨ ꯁꯛꯇꯤ ꯌꯥꯝ ꯐꯖꯕꯅꯦ ꯑꯁ ꯑꯩꯗꯤ ꯚꯥꯏ ꯅꯆꯦꯒꯤ ꯍꯣꯁꯇꯦꯜꯗꯒꯤ ꯍꯤꯡꯉꯛ ꯆꯥꯎ ꯆꯥꯎꯈꯠꯂꯛꯄꯅꯤꯅ ꯚꯥꯏꯀꯣ ꯏꯁꯇꯣꯔꯤ ꯌꯥꯝ ꯂꯩꯅꯦ
ꯈꯔ ꯑꯉꯥꯡ ꯑꯩꯈꯣꯏ ꯂꯥꯛꯄꯗ ꯈꯔ ꯀ꯭ꯂꯥꯁ ꯁꯤꯛꯁ ꯁꯚꯦꯟ ꯀꯥꯔꯤꯗꯨꯔꯣ
ꯅꯠꯇꯦꯗ ꯑꯩꯗꯤ ꯆꯤꯃ ꯍꯅꯤꯦ ꯃꯥ ꯂꯣꯏꯇꯔꯤꯗ ꯅꯪ ꯂꯥꯥꯛꯄꯗ ꯑꯩ ꯇꯔꯥ ꯀ꯭ꯂꯥꯁ ꯇꯦꯟ ꯂꯣꯏꯔꯦ
ꯑꯠꯆꯥ
ꯃꯥꯁꯨ ꯌꯥꯝ ꯐꯖꯕꯅꯤꯅꯦ ꯈꯥꯏꯔꯒ ꯑꯗꯨꯝ ꯀꯔꯤ ꯍꯥꯏꯁꯤꯔꯥ
ꯈꯥꯏꯔꯒ ꯀꯩꯅꯣ ꯇꯧꯅꯤ ꯑꯗ ꯃꯣꯏꯗꯤ ꯄꯩꯁꯥ ꯍꯥꯟꯗꯒꯤ ꯄꯥꯏꯔꯛꯄꯅꯤꯅ ꯃꯣꯏꯁꯦ ꯈꯔ ꯂꯤꯕꯤꯡ ꯏꯁꯇꯦꯟꯗꯔꯠꯦ ꯇꯣꯡꯉꯜꯂꯦ ꯑꯩꯣꯏꯗꯒꯤ
ꯈꯔꯦ ꯅꯣꯏꯒꯤ ꯋꯥꯔꯤ ꯁꯥꯕ ꯁꯨꯛꯇ ꯅꯣꯏ ꯈꯨꯟꯗ ꯀꯅꯥ ꯀꯅꯥ ꯂꯩꯒꯦ ꯍꯟꯗꯛꯄꯣ
ꯀꯅꯥ ꯀꯅꯥ ꯂꯩꯒꯦ ꯍꯥꯌꯕꯗꯤ ꯀꯔꯤ ꯀꯔꯤ ꯔꯣ
ꯑꯗꯨꯝ ꯀꯣꯏꯕ ꯌꯥꯒꯗꯧꯕ
ꯑꯁ ꯑꯩꯈꯣꯏ ꯈꯨꯟꯗꯗꯤ ꯑꯩꯗꯤ ꯌꯦꯡꯗ꯭ꯔꯦꯗꯕ ꯑꯩꯈꯣꯏꯗꯤ ꯏꯃꯨꯡ ꯈꯛꯇꯅꯤꯅ
ꯑꯗꯨ ꯏꯃꯨꯡ ꯁꯥꯏꯠꯇ ꯍꯥꯏꯔꯤꯕꯅꯤꯅꯦ ꯃꯣꯕꯥꯏ ꯃꯁꯦꯟ ꯊꯣꯛꯅꯕꯁꯨ ꯐꯩꯅ
ꯐꯗꯤ ꯐꯥꯏ ꯑꯉꯥꯡꯁꯤꯡꯁꯦ ꯈꯔꯗꯤ ꯂꯩꯔꯤꯗꯨ ꯀꯪꯗꯅ ꯁꯥꯊꯤꯕ꯭ꯔꯥ ꯁꯥꯊꯤꯕ꯭ꯔꯥ ꯃꯄꯥꯈꯣꯏ ꯗꯤ ꯏꯁꯇ꯭ꯔꯤꯛꯅꯤꯅ ꯑꯉꯥꯡꯁꯦ ꯁꯥꯊꯤꯗꯗꯤ ꯁꯥꯊꯤꯔꯩ ꯁꯥꯊꯤꯗ꯭ꯔꯒꯅ ꯌꯥꯝ ꯆꯝꯒꯅꯤ ꯑꯗꯨ ꯃꯃꯤ ꯈꯛꯇ ꯑꯣꯏꯒꯅꯤ ꯑꯩꯁꯨ ꯌꯨꯝꯗ ꯌꯨꯝꯗ ꯑꯗꯨꯝ ꯂꯩꯇ꯭ꯔꯦ ꯂꯩꯇ꯭ꯔꯦ ꯍꯥꯏꯕ ꯌꯥꯏꯅ ꯀꯨꯏꯔꯦ ꯑꯩꯁꯨ
ꯍꯣꯌ ꯍꯥꯥ
ꯃꯔꯛꯇ ꯂꯥꯛꯄꯀꯥꯟꯗ ꯊꯦꯡꯅꯕꯅꯤ ꯃꯤꯗꯤ ꯑꯗꯨꯝ ꯂꯩꯗ ꯑ ꯑꯉꯥꯡꯁꯤꯡ
ꯈꯪꯗ꯭ꯔꯦꯅꯦ
ꯁꯤꯡꯗꯤ ꯈꯠꯄꯅꯤꯅ ꯈꯠꯄ ꯍꯥꯏꯕꯗꯤ ꯑꯗꯨꯝ ꯗ꯭ꯔꯦꯁꯤꯡꯒꯨꯝꯕ ꯃꯤ ꯋꯥꯅꯤ ꯁꯥ ꯑꯃ ꯎꯅ ꯌꯥꯝ ꯀꯠꯈ꯭ꯔꯕꯅꯦꯕ
ꯅꯣꯏꯒꯤ ꯀꯩꯅꯣꯗꯨꯗꯤ ꯍꯩ ꯅꯍꯧꯕꯗꯨꯗꯤ ꯀꯗꯥꯏꯗ ꯂꯩꯔꯦ ꯅꯠꯇꯦ
ꯌꯨꯝꯗ ꯂꯩꯕꯅꯤ ꯃꯥꯁꯨ ꯅꯍꯥꯟ ꯗꯦꯜꯂꯤ ꯀꯥꯔꯒꯦ ꯑꯗꯨꯒ ꯕꯦꯡꯒ꯭ꯂꯣꯔ ꯆꯠꯀꯦꯅ ꯍꯥꯏꯔꯝꯃꯒ ꯃꯄꯥꯅ ꯀꯔꯤ ꯍꯥꯏꯕꯔ ꯈꯪꯕ꯭ꯔꯥ ꯂꯨꯍꯣꯡꯕ ꯃꯇꯝ ꯌꯧꯔꯦ ꯍꯥꯏꯕ ꯃꯇꯝꯗ ꯅꯪ ꯃꯄꯥꯟꯗ ꯆꯠꯂ ꯀꯔꯤ ꯇꯧꯒꯦꯕ꯭ꯔꯣꯅ
ꯃꯤꯅ ꯍꯥꯏꯗꯕꯨꯗꯤ ꯈꯪꯗꯕ ꯅꯁꯥꯅ ꯅꯁꯥ ꯒ꯭ꯌꯥꯟ ꯇꯥꯗꯕ ꯍꯥꯏꯔꯔꯕꯅꯤꯅꯦ
ꯎꯝ
ꯆꯨꯝꯗꯤ ꯆꯨꯝꯃꯤꯟꯅ ꯑꯗꯨ ꯅꯨꯄꯤꯁꯤꯡꯗꯤ ꯂꯨꯍꯣꯡꯕ ꯃꯇꯝ ꯌꯥꯎꯔꯗꯤ ꯇꯨꯃꯤꯟꯅ ꯂꯩꯔꯝ ꯂ ꯃꯄꯥꯟ ꯊꯣꯛꯈ꯭ꯔꯗꯤ ꯀꯅꯥꯅ ꯑꯃꯨꯛꯀ ꯄꯥꯝꯈ꯭ꯔꯥ ꯃꯣꯏꯕꯨ
ꯍ ꯃꯥꯁꯨ ꯆꯝꯗꯤ ꯆꯝꯕ ꯃꯥꯂꯦꯅꯦ ꯑꯗꯨꯝꯥꯏꯩꯅꯣ
ꯆꯝꯐꯨꯠꯅꯤ ꯑꯗꯨꯒꯤꯅꯤ ꯃꯤ ꯑꯇꯩ ꯑꯇꯩꯅ ꯊꯣꯛꯑꯁꯨ ꯈꯔ ꯒꯌꯥꯟ ꯇꯥꯔ ꯊꯣꯛꯄ ꯌꯥꯏ ꯃꯥꯅꯤ ꯌꯥꯝ ꯄꯪꯕꯅꯦ ꯑꯄꯪꯕ ꯍꯥꯏꯕꯗꯤ ꯑꯗꯨꯝ ꯅꯨꯄꯤꯒ ꯑꯄꯪꯕ ꯃꯥꯜꯂꯦꯅ ꯑꯗꯨꯃꯥꯏꯅ ꯇꯧꯋꯤ ꯃꯥꯗꯤ ꯌꯥꯝ ꯆꯝꯃꯟꯕꯒꯦ
ꯎꯝ
ꯅꯧꯀꯔꯤ ꯍꯥꯏꯒꯅꯤ
ꯑꯩ ꯃꯤꯛꯇꯤ ꯐꯖꯅ ꯍꯤꯡꯗ ꯍꯤꯡꯅꯕꯅꯦ ꯑꯗꯨꯕꯨ ꯑꯁ ꯁꯗ ꯑꯗꯨꯝ ꯇꯣꯛ ꯇꯣꯛꯈꯤꯕꯒꯤꯅꯤꯅꯦ
ꯃꯥꯗꯤ ꯑꯁ ꯃꯤ ꯌꯥꯝꯈ꯭ꯔꯦꯗ ꯃꯤ ꯌꯥꯝꯈ꯭ꯔꯦ ꯍꯥꯏꯕꯗꯤ ꯀꯣꯏꯕ ꯅꯠꯇꯕ ꯃꯥ ꯄꯥꯝꯁꯦ ꯃꯤꯌꯥꯝꯈ ꯃꯥꯗꯤ ꯃꯤ ꯄ ꯀꯣꯏꯗꯣꯏꯗ ꯀꯨꯏꯗꯃ ꯀꯣꯏꯗꯕ
ꯍꯣꯏꯅꯦ ꯑꯗꯨꯁꯨ ꯕꯦꯔꯥ ꯃꯥꯅꯦ ꯑꯗꯨ ꯕꯥꯏꯕꯜ ꯀꯦꯝ ꯃꯇꯝꯗ ꯑꯗꯨꯝ ꯇꯝꯗꯤ ꯆꯤꯊꯤ ꯑꯃꯇꯅꯦꯅꯦ
ꯎꯝ
ꯑꯗꯨ ꯃꯇꯝꯗ ꯑꯩꯅ ꯏꯔꯒ ꯑꯩ ꯃꯃꯥꯡꯗ ꯂꯦꯞꯄꯅꯦꯕ
ꯑꯆꯥ
ꯏꯔꯒ ꯌꯥꯝ ꯑꯦꯛꯆꯦꯟꯁꯤ ꯇꯧꯅ ꯈꯪꯗꯨꯅꯦ ꯏ ꯃꯇꯝꯗꯨ
ꯃꯥꯁ ꯈꯪꯗꯦ ꯑꯁ ꯑꯩ ꯃꯔꯨꯞꯁꯤꯡ ꯂꯣꯏꯅꯃꯛ ꯄꯥꯝꯃꯦꯗ ꯃꯥꯁꯦ
ꯑꯗꯨ ꯃꯇꯝꯗꯨꯗ ꯆꯤꯊꯤ ꯅꯥꯕ ꯃꯇꯝꯗꯨꯗ ꯑꯩꯅ ꯀꯩꯅꯣ ꯇꯧꯈ꯭ꯔꯗꯤ ꯐꯕ ꯇꯥꯛ ꯍꯥꯏꯅ ꯑꯗꯨꯁꯨ ꯑꯩꯁꯨ ꯑꯗꯨꯒꯕ ꯂꯩ ꯆꯂꯅ ꯑꯁ ꯍꯥꯏ ꯁ꯭ꯀꯨꯜꯗꯨꯁꯨ ꯑꯃ ꯇꯧꯋꯦ ꯑꯃ ꯇꯧꯔꯒ ꯍꯧꯖꯤꯛꯇꯤ ꯑꯉꯥꯡ ꯄꯨꯔ ꯆꯠꯂ ꯂꯩ ꯑꯩ ꯎꯔꯗꯤ ꯀꯥꯏꯔ ꯂꯩꯕꯅ ꯑꯩꯈꯣꯏ ꯑꯦꯔꯤꯌꯥꯔꯣꯝꯗꯒꯤꯅꯦꯕ
ꯑꯩꯒꯤ ꯃꯔꯨꯞꯁꯤꯡ ꯍꯥꯏ ꯁ꯭ꯀꯨꯜꯒꯤ ꯀ꯭ꯂꯥꯁꯃꯦꯠ ꯑꯃ ꯑꯩꯒꯤ ꯇꯤꯟꯅꯕꯗꯁꯨ ꯃꯥꯁꯨ ꯄꯥꯃꯦꯅ ꯅꯝꯕꯔꯁꯤꯞꯥꯏꯔꯒ ꯋꯥꯔꯤ ꯁꯥꯒꯦꯅ ꯇꯧꯔꯒ ꯀꯨꯏꯅꯗꯤ ꯁꯥꯗ꯭ꯔꯦꯃ
ꯎꯝ
ꯑꯗꯨꯒ ꯅꯪꯁꯨ ꯅꯝꯕꯔ ꯑꯩꯉꯣꯟꯗꯒꯤ ꯏꯄꯥꯥꯏꯕ ꯅꯠꯇ꯭ꯔꯣ ꯂꯧꯕ ꯅꯠꯇ꯭ꯔꯣ
ꯍꯣꯏ ꯍꯣꯏ
ꯂꯧꯋꯦ ꯑꯗꯨꯒ ꯒꯦꯝꯁ ꯅꯥꯕ ꯃꯤ ꯈꯔꯁꯨ ꯅꯣꯏ ꯈꯨꯟꯒꯤ ꯅꯠꯇ꯭ꯔꯣ ꯁꯤꯁꯦ ꯀꯥꯏꯅ ꯍꯥꯏꯔꯒ ꯑꯩꯒꯤ ꯀꯖꯟꯅꯤ ꯈꯪꯗ꯭ꯔꯒ ꯍꯣꯏ ꯀꯖꯟꯅꯤ ꯍꯥꯏꯔꯒꯦ ꯑꯁ ꯌꯥꯝ ꯍꯥꯡꯉꯦꯗ
ꯑꯗꯨ ꯑꯩꯅ ꯇꯝꯕ ꯀꯩꯅꯣ ꯀꯣꯂꯦꯖꯇꯨꯗ ꯂꯥꯛꯑꯦ ꯃꯥꯁꯨ ꯑꯃꯨꯛꯀ
ꯎꯝ
ꯑꯃꯨꯛꯀ ꯑꯌꯥꯝꯕ ꯈꯣꯏꯗꯤ ꯒꯥꯔꯤꯧ ꯊꯧꯔꯕꯅꯤꯅ ꯑꯃꯨꯛꯀ ꯊꯧ ꯁꯥꯗ꯭ꯔꯦ ꯇ ꯑ
ꯃꯥꯅꯦꯅꯤꯅꯦ
ꯑꯗꯨ ꯃꯇꯝꯗ ꯇꯥꯡꯈꯨꯜ ꯅꯨꯄꯤ ꯑꯃ
ꯀꯣꯏꯔꯔꯕ꯭ꯔꯣ
ꯍꯣꯏ ꯆꯍꯤ ꯑꯅꯤꯒꯨꯝꯕ
ꯑ ꯆꯍꯤ ꯑꯅꯤ ꯀꯣꯏꯈ꯭ꯔꯕ ꯃꯤ ꯂꯩꯕ꯭ꯔꯣꯅꯦ ꯑꯩꯗꯤ ꯁꯨꯐꯝꯪ ꯈꯪꯗꯦ ꯑꯗꯨꯗꯤ
ꯀꯤꯅꯤ ꯀꯣꯌꯦ ꯑꯗꯨ ꯍꯧꯖꯤꯛ ꯑꯩꯅ ꯉ ꯉꯁꯥꯏ ꯍꯥꯏꯕꯗꯨꯣ ꯑꯩꯈꯣꯏꯒꯤ ꯃꯊꯛ ꯂꯣꯝꯗ ꯄꯥꯔꯛ ꯑꯃ ꯂꯩ ꯑꯩꯅ
ꯎꯝ
ꯑꯗꯨꯒꯤ ꯃꯈꯥ ꯃꯈ ꯀꯩ ꯈꯨꯟꯒꯤ ꯃꯤꯅꯦꯒ
ꯑꯥ
ꯅꯣꯡꯃ ꯃꯃꯥ ꯃꯄꯥ ꯂꯩꯇꯦꯅ ꯌꯨꯝ ꯀꯣꯏꯕ ꯂꯥꯛꯑꯣꯏ ꯑꯣꯏꯅ ꯆꯠꯁꯨ ꯆꯠꯈ꯭ꯔꯅꯦ ꯍꯥꯏ
ꯑꯁ ꯏꯊꯥ ꯊꯥꯖꯗꯗ ꯏꯇꯥꯎꯁꯦ
ꯆꯠꯈꯝꯅꯦ ꯍꯥꯏ
ꯀꯅꯥꯅꯣ ꯈꯪꯗꯦꯅꯦ
ꯐꯖꯕꯅꯦ ꯁꯛꯇꯇꯦ
ꯎꯝ ꯊꯖꯔꯝꯕꯤ ꯌꯥꯏ
ꯑꯗꯨ ꯑꯗꯨ ꯃꯇꯝꯗ ꯃꯥꯅ ꯑꯩꯕꯨ ꯀꯩꯅꯣꯒꯨꯝꯃ ꯂꯣꯏꯅ ꯌꯦꯡꯕꯤꯝꯅ
ꯈꯔꯤ
ꯑꯗꯨꯝ ꯋꯥꯠꯄ ꯋꯥꯠꯄ
ꯍꯧꯖꯤꯛ ꯀꯩꯅꯣꯗ꯭ꯔꯣ ꯃꯔꯥꯡ ꯍꯨꯣꯏꯏ ꯐꯨꯟꯗ꯭ꯔꯣ
ꯑꯦ ꯅꯠꯇꯦ ꯅꯠꯇꯦ ꯀꯩꯅꯣꯈꯣꯏ ꯈꯨꯟꯗ ꯏꯃꯥꯈꯣꯏ ꯈꯨꯟ ꯏꯃꯥ ꯏꯃꯥꯈꯣꯏ ꯀꯨꯟ ꯃꯤꯅꯦ ꯑꯗꯨ ꯑꯗꯨꯝ ꯅꯛꯇ ꯀꯩꯅꯣ ꯂꯩꯅ ꯑꯩꯈꯣꯏ ꯈꯨꯟꯁꯨ ꯂꯩꯅ ꯑꯩꯈꯣꯏꯒꯤ ꯃꯅꯥꯅꯕ ꯃꯁꯦꯟ ꯈꯨꯟꯁꯨ ꯂꯩꯅ
ꯅꯠꯇꯦ ꯅꯪꯅ ꯈꯨꯟ ꯍꯥꯏꯕꯗꯣ ꯀꯥꯏꯗ꯭ꯔꯣ ꯅꯅꯥꯞꯄꯤꯤꯗ꯭ꯔꯣ
ꯍꯣꯏ ꯍꯣꯏ ꯏꯁꯅꯥꯝꯇꯤ ꯑꯩꯈꯣꯏ ꯑ ꯏꯁꯀꯤ ꯈꯨꯟꯒꯤ ꯅꯠꯇ
ꯑꯁ ꯌꯦꯁꯨ ꯈꯪꯗ꯭ꯔꯦ ꯀ꯭ꯔꯤꯔꯣ
ꯑꯩꯈꯣꯏ ꯑꯦꯁ ꯀꯧꯇꯥꯡꯗ
ꯑꯆꯥ ꯑꯆꯥ ꯑꯆꯥ ꯑꯆꯥ ꯑꯆꯥ ꯑꯣ ꯈꯪꯉꯦ ꯈꯪꯉꯦ ꯈꯉꯦꯉꯦ ꯉꯁꯥꯏꯗꯤ ꯍꯣꯁꯄꯤꯇꯥꯜ ꯍꯥꯏꯕ ꯌꯥꯗ꯭ꯔꯣ
ꯑꯗꯨꯣꯝ ꯑꯣꯝꯗꯅꯦꯅꯦ ꯑꯗ
ꯖꯒꯥꯗ ꯌꯥꯝ ꯂꯩꯕꯗꯨ ꯅꯪꯅ ꯀꯃꯥꯏꯅ ꯍꯥꯏꯕ ꯉꯝꯗꯕ꯭ꯔꯣ ꯅꯪ ꯀꯥꯎꯣꯟꯁꯤꯜꯁ ꯂꯩ
ꯍꯣꯏ ꯀꯥꯎꯟꯁꯤꯜꯁꯨ ꯂꯩꯌꯦ